ꯇꯕ꯭ꯔꯣ
ꯑꯥ ꯃꯤꯂꯥꯏ ꯃꯤꯂꯥꯏ ꯃꯤꯂꯥꯏ ꯑꯥ ꯑꯝ ꯃꯄꯟꯒꯤ ꯌꯨꯝꯗ ꯂꯥꯛꯑꯦ
ꯑꯣ ꯑꯣ ꯂꯥꯛꯁꯅꯣ ꯂꯥꯛꯁꯅꯣ ꯑꯩ ꯇꯧꯒꯦ ꯑꯩꯗꯣ ꯈꯨꯔꯃꯗꫭ ꯄꯥꯏꯗꯕ ꯑꯗꯨꯒꯤ ꯋꯥꯕ ꯆ°ꯟꯈꯔ°
ꯗꯔꫭꯕꯤꯟ ꯂꯩꯇꯦꯕ ꯑꯩꯁꯨ ꯗꯥꯞꯄ ꯍꯩꯇ°ꯕ ꯑꯗꯨꯗꯒꯤꯑꯥ ꯁꯤꯗ ꯆꯦꯡꯈ꯭ꯔꯦ ꯇꯨ
ꯑꯣ ꯑꯗꯣ
ꯑꯗꯨꯗ ꯄꯥꯏꯈ꯭ꯔꯦ ꯑꯣ ꯑꯅꯤꯃꯛꯁꯦ ꯑꯅꯤ ꯂꯩꯕꯦꯕꯀꯣ ꯑꯃꯅ ꯃꯈꯣꯡꯅ ꯆꯦꯟꯁꯤꯟꯈ꯭ꯔꯦ ꯑꯃꯅ ꯑꯃꯨꯛ ꯑꯗꯨꯗ ꯆꯦꯟꯈ꯭ꯔꯦꯕꯀꯣ
ꯑꯣ ꯑꯩꯈꯣꯢꯁꯨ ꯑꯩ ꯆꯪꯒꯦꯀꯣ ꯗꯥꯎ ꯌꯦꯡꯒ°ꯀꯣ ꯃꯣꯢ ꯃꯣꯢ ꯁ꯭ꯋꯥꯢꯗ ꯂꯩꯕ ꯃꯜꯂꯤ ꯑꯣꯢ ꯁ꯭ꯋꯥꯢꯗ ꯂꯩꯕ ꯁꯥ ꯍꯥ ꯁꯤꯗ ꯂꯩ ꯁꯤꯗ ꯂꯩ ꯃꯣꯢ ꯁꯤꯗ ꯂꯩ ꯁꯤ ꯃꯊꯛꯇ ꯂꯩ ꯁꯤ ꯃꯊꯛꯇ ꯍꯣꯢ ꯁ꯭ꯋꯥꯢ ꯁ꯭ꯋꯥꯢꯗ ꯃꯁꯥ ꯂꯥꯛꯀꯅꯤ ꯑꯣꯁ ꯑꯩꯗꯣ ꯄꯥꯏꯕꯝꯗ ꯀꯃꯥꯏꯅ ꯑꯅꯤ ꯇꯧꯗꯦꯀꯣ ꯗꯥꯎꯗꯤ ꯑꯔꯣ ꯑꯩ ꯁꯤꯈ꯭ꯔꯦ ꯑꯇꯣꯞꯄ ꯑꯩꯈꯣꯏ ꯑꯥ ꯑꯥ ꯃꯌꯥꯝꯕꯨꯗꯤ ꯁꯤꯈꯕ꯭ꯔꯥ
ꯁꯤꯗ꯭ꯔꯤ ꯑꯣꯏ ꯃꯣꯏ ꯑꯣꯂꯣꯏ ꯑꯣꯐꯂꯥꯏꯟ
ꯑꯣꯐꯂꯥꯏꯟ ꯆꯠꯈ꯭ꯔꯦ ꯑꯦ ꯑꯗꯨꯗꯤ ꯀꯥꯎꯔꯔꯣꯏ ꯑꯩ ꯑꯗꯨꯝ ꯆꯪꯈ꯭ꯔꯒꯦꯀꯣ ꯃꯣꯏ ꯅꯠꯇ꯭ꯔꯗꯤ ꯎꯄꯥꯏ ꯂꯩꯇ꯭ꯔꯦꯕ ꯍꯣꯖꯤꯛꯀꯤꯗꯣ ꯑꯣꯔꯣ ꯑꯩ ꯄꯥꯏꯕ ꯀꯥꯟꯗꯅꯤ ꯀꯃꯥꯏꯟ ꯁꯤꯕ꯭ꯔ ꯑꯩ ꯋꯥꯈꯟꯗꯗꯤ ꯄꯥꯏꯔꯒ ꯃꯨꯊꯠ ꯇ ꯀꯥꯗ꯭ꯔꯤ ꯍꯥꯏꯔꯒ ꯑꯦ ꯀꯗꯔꯅꯤꯗ ꯃꯣꯏꯖꯦ ꯀꯗꯔ ꯇꯧꯕꯅꯤꯗ ꯃꯣꯏꯒ ꯁꯅꯥꯔꯔꯣꯏ ꯀꯗꯔ ꯌꯥꯝ ꯇꯧꯋꯤ ꯂꯥꯎ ꯅꯪꯁꯨ‌ ꯁꯤꯗ꯭ꯔꯤ
ꯑꯩ ꯁꯤꯗ꯭ꯔꯤ ꯍꯥꯠꯂꯦ ꯑꯗꯨ ꯅꯨꯄꯥꯗꯣ ꯃꯗꯨ ꯅꯨꯄꯥꯗꯣ ꯑꯩ ꯍꯥꯠꯂꯦ ꯃꯥ
ꯑꯣ ꯑꯣ ꯑꯩꯗꯤ ꯃꯤ ꯂꯥꯛꯄ꯭ꯔꯥ ꯈꯟꯕꯅꯤꯅꯦ ꯂꯥꯛꯇ꯭ꯔꯗꯤ ꯇꯧꯁꯤꯀꯣ ꯑꯣ ꯏꯅꯥꯛꯇ ꯃꯤ ꯂꯩ ꯏꯅꯥꯛꯇ ꯃꯤ ꯂꯩ ꯑꯣ ꯑꯩ ꯑꯗꯨꯃꯥꯏ ꯇꯧꯕꯅꯤ ꯑꯔꯥ ꯑꯩ ꯁꯤꯔꯦ ꯍꯜꯂꯣ ꯀꯌꯥ ꯀꯌꯥ ꯀꯌꯥꯔꯛ ꯀꯥꯞꯄ꯭ꯔꯣ ꯇꯔꯥ ꯑꯩꯅ ꯀꯥꯞꯄꯅꯤ ꯅꯣꯛ ꯆꯥꯗꯦ ꯁꯤꯈꯔꯦ ꯇꯥꯎꯗꯤꯒꯣ ꯂꯣ ꯑꯁ ꯇꯔꯥ ꯍꯦꯟꯅ ꯀꯞꯄꯤꯅꯤꯅꯦ ꯁꯥꯎꯅꯤꯡꯉꯤꯗ ꯍꯧꯖꯤꯛꯀꯤꯗꯨꯗꯤ ꯃꯆꯤꯟ ꯌꯥꯝ ꯊꯤ ꯃꯣꯏꯗꯣ ꯁꯤꯗ ꯔꯤꯄꯣꯔꯠ ꯇꯧ ꯌꯥꯏ ꯁꯤꯗꯤ ꯀꯨꯟꯅꯃꯥ ꯇꯧꯕ ꯌꯥꯏ ꯃꯣꯏ ꯍꯧꯖꯤꯛꯇꯤ ꯁꯤꯅꯔꯣꯏ ꯀꯗꯔꯗꯨꯌꯦ ꯀꯤꯗꯨꯕꯨ‌ ꯑꯩ ꯅꯪ ꯀꯌꯥꯔꯛ ꯀꯞꯄ꯭ꯔꯣ ꯑꯁ ꯌꯥꯝꯗꯤ ꯌꯥꯝꯕꯅꯤꯍꯦ ꯑ ꯃꯔꯨꯞ ꯃꯥ ꯑꯥꯁ ꯇꯔꯥ ꯃꯔꯤꯗꯣ
ꯎꯝ
ꯑꯗꯨ ꯂꯣꯏꯐꯥꯎ ꯀꯥꯞꯄꯔꯦ ꯑꯩꯒꯤꯗꯣ ꯑꯩꯒꯤ ꯅꯦꯠꯋꯥꯛꯇꯤ ꯐꯤꯐꯗꯦꯛꯁꯅꯦꯕ ꯑ ꯊꯥꯖꯗꯦꯗ ꯃꯣꯏꯁꯤ ꯍꯧꯖꯤꯛꯇꯤ ꯊꯥꯖꯗ꯭ꯔꯦꯗ
ꯍꯣꯏ ꯑꯁ ꯑꯁꯀꯥ ꯌꯥꯝ ꯂꯧꯗꯦ ꯑ ꯀꯩꯅꯣꯝ ꯀꯩꯅꯣꯝ ꯀꯩ ꯀꯩꯅꯣꯝ ꯀꯩꯅꯣꯝ ꯌꯥꯝ ꯇꯧꯕꯅꯦ ꯃꯣꯏꯁꯦ
ꯍꯣꯏ ꯊꯥꯖꯕ ꯌꯥꯗꯦꯕ ꯁꯤꯗꯤ
ꯍꯣꯏ ꯍꯟꯗꯛꯁꯨ ꯑꯗꯨꯝ ꯌꯥꯝ ꯊꯣꯛꯈ꯭ꯔꯕꯅꯦꯕꯀꯣ
ꯑꯩꯒꯤ ꯅꯥꯛꯇ ꯃꯤ ꯌꯥꯝ ꯂꯩꯅꯦ
ꯃꯊꯛꯗ ꯐꯖꯅ ꯀꯥꯞꯄꯥꯒ ꯂꯩ
ꯑꯣ ꯃꯣꯏ ꯂꯥꯛꯄ ꯍꯧꯔꯗꯤ ꯑꯁ ꯀꯤꯌꯦ ꯑꯁ ꯑꯔꯣ ꯑꯁꯤ ꯅꯥꯃꯣꯏꯁꯦ ꯊꯥꯖꯕ ꯌꯥꯗꯦꯗ ꯄꯤꯠ ꯂꯩꯇꯦꯗ ꯀꯌꯥꯔꯛ ꯀꯥꯞꯄꯔꯥ ꯃꯤꯗꯤ ꯃꯤꯅ ꯄꯥꯏꯕꯗꯤ ꯑꯃꯔꯛ ꯑꯃꯔꯛꯇ ꯁꯤꯕꯅꯦꯕ ꯑꯩꯅ ꯄꯥꯏꯕꯀꯟꯗꯤ ꯀꯩꯁꯨꯁꯤ ꯑꯣ ꯍꯣ ꯁꯥꯎꯅꯤꯡꯉꯤꯗ ꯊꯃꯣꯏ ꯌꯥꯝ ꯅꯥꯏꯗ ꯊꯃꯥꯏꯒꯤ ꯃꯥ ꯃꯥ ꯃꯃꯩ ꯃꯔꯨꯗꯣ ꯄ꯭ꯂꯥꯁꯇꯤꯛ ꯃꯥꯜꯂꯦ
ꯑꯁꯤꯗ ꯃꯤ ꯂꯩꯕꯔꯥ
ꯎꯝ ꯐꯣꯔꯇꯤꯟ ꯐꯣꯔꯇꯤꯟ ꯃꯔꯨꯗ ꯑꯥ‌ ꯂꯣꯏ ꯄꯥꯟꯕꯅꯤꯅꯦ ꯉꯁꯥꯏꯒꯤꯗꯣ ꯑꯃꯨꯛ ꯀꯣꯏꯒꯤ ꯁꯨꯝ ꯄꯥꯟꯕꯅꯤ ꯁꯨꯛꯁꯤ ꯁꯤꯗꯦ ꯑꯩ ꯁꯨꯛꯄꯥꯏ ꯄꯥꯏꯔꯣꯏ ꯁꯤ ꯑꯁ ꯑꯩꯅ ꯑꯥ ꯀꯔꯤꯔ ꯄꯩꯁꯥ ꯈꯔ ꯍꯥꯞꯄꯒꯤꯀꯣ ꯑꯗꯨ ꯑꯗꯨꯒꯤ ꯅꯣꯡꯃꯩꯗꯣ ꯑꯗꯨꯒꯤ ꯄꯥꯏꯖꯅꯤꯡꯕꯒꯤ ꯄꯥꯏꯕꯒꯤ ꯋꯥꯅꯦꯕ ꯑꯥ ꯆꯥꯎꯈꯠꯇꯦꯗ
ꯍꯣꯏꯗ ꯍꯣꯏꯗ
ꯃꯣꯏꯗꯣ ꯋꯥꯈꯟ ꯌꯥꯝ ꯁꯣꯏꯌꯦ ꯆꯦꯁ ꯑꯩ ꯑꯩꯈꯣꯏꯒꯤ ꯑꯩꯈꯣꯏꯒꯤ ꯐ꯭ꯔꯦꯟꯅ ꯀꯧꯔꯛꯑꯦ ꯍꯥꯏꯗꯤ ꯁꯤꯈ꯭ꯔꯦ ꯃꯥꯅ ꯀꯧꯔꯛꯄꯅꯦ
ꯎꯝ ꯑꯦ ꯑꯥ ꯂꯥꯛꯀꯣ ꯑꯥ ꯃꯐꯝꯒꯤꯗꯣ ꯅꯪ ꯃꯔꯨꯒꯨꯝꯕ ꯏꯒꯨꯝꯕ ꯌꯥꯎꯕ꯭ꯔꯣ
ꯑꯩ ꯏ ꯁꯦ ꯑꯃꯈꯛꯇꯅꯤ ꯑꯗꯣ ꯌꯥꯝꯅ ꯎꯃꯛ ꯍꯥꯞꯄꯗꯤ ꯑꯃ ꯑꯁꯪꯕ ꯂꯩꯕꯗꯣ ꯑꯍꯨꯝ ꯂꯩꯌꯦ ꯎꯝ ꯎꯝ ꯍꯣꯏ ꯆꯦꯂꯛꯀꯦ ꯆꯦꯂꯛꯀꯦ
ꯍꯣꯏ ꯁꯤ ꯂꯧ ꯂꯥꯛꯑꯣ ꯑꯗꯨꯒ ꯑꯩꯅ ꯉꯥꯏꯔꯝꯒꯦ ꯑꯩꯗꯤ ꯀꯔꯤꯅꯣ ꯈꯨꯠ ꯁꯨꯛꯌꯥ ꯌꯥꯗꯦ ꯀꯩꯔ ꯆꯤꯡꯕꯒꯨꯝ ꯇꯧꯋꯤꯅꯦ ꯕꯦꯔꯥꯅꯤ ꯍꯩꯠ ꯌꯥꯝ ꯅꯣꯛꯅꯤꯡꯗꯔꯥ ꯂꯥꯎ ꯂꯥꯎ ꯂꯥꯎ ꯈꯨꯠꯁꯨ ꯆꯤꯡꯗ꯭ꯔꯦ ꯑꯁ ꯅꯥꯕꯁꯨ ꯍꯩꯇ꯭ꯔꯦ ꯊꯥꯢꯅꯒꯤꯒꯨꯝꯗꯁ ꯅꯥꯕ ꯌꯥꯗꯦꯀꯣ ꯎꯝ ꯑꯗꯨꯃꯥꯢ ꯊꯥꯢꯅꯒꯤꯁ ꯅꯥꯕ ꯌꯥꯥꯔꯗꯤ ꯏꯁ ꯍꯧꯖꯤꯛ ꯊꯤꯅ ꯅꯩꯒꯗꯧꯕꯅꯦ ꯑꯩꯅ ꯊꯥꯏꯅ ꯑꯥ ꯌꯥꯝ ꯁꯥꯟꯅꯕ ꯃꯇꯝꯗꯣ ꯑꯗꯨ ꯃꯇꯝ ꯑꯣꯢꯕ ꯁꯥꯔꯗꯤ ꯗ꯭ꯔꯣꯕꯤꯡ ꯂꯩꯇꯦꯗ ꯃꯣꯏ ꯀ꯭ꯔꯤꯁꯨ ꯄꯤꯅꯤꯡꯗꯦ ꯑꯩꯉꯣꯟꯗ
ꯑꯣ ꯑꯁꯤꯗ ꯂꯩꯔꯦ ꯗꯨꯨꯔꯕꯤꯟ
ꯑꯥ ꯄꯣꯔꯛꯄꯤꯒꯦꯔꯥ
ꯉꯥꯢꯈꯣꯀꯣ ꯃꯥ ꯃꯈꯥ ꯇꯥꯈ꯭ꯔꯕꯖꯥꯠꯂꯥ ꯈꯪꯗꯦ ꯗꯣꯔꯕꯤꯟꯗꯣ
ꯑꯣ ꯗ꯭ꯔꯣꯕꯤꯟꯗꯣ ꯄꯨꯔꯛꯀꯅꯨ ꯌꯥꯔꯦ ꯑꯩ ꯂꯩꯈ꯭ꯔꯦ ꯑꯩ ꯗ꯭ꯋꯣꯕꯤꯡ ꯂꯩꯌꯦ ꯑꯩꯉꯣꯟꯗ ꯗ꯭ꯔꯣꯕꯤꯟ ꯗ꯭ꯔꯣꯕꯤꯟ ꯗ꯭ꯔꯣꯕꯤꯟ
ꯑꯥ
ꯗ꯭ꯔꯣꯕꯤꯡ ꯍꯥꯏꯕ꯭ꯔꯥ ꯇ꯭ꯔꯣꯄꯤꯡ ꯍꯥꯏꯕ꯭ꯔꯥ ꯑꯩ ꯄꯥꯏꯈꯔꯦ ꯑꯗꯨꯕꯨ ꯑꯩꯅ ꯇ꯭ꯔꯣꯕꯤꯡ ꯄꯥꯝꯕꯁꯦ ꯈ꯭ꯔꯥ ꯂꯤꯡꯕ ꯄꯥꯝꯕ ꯇ꯭ꯔꯨꯛ ꯀꯨꯝꯕ ꯀꯣ
ꯑꯁꯤ ꯃꯊꯛꯇ ꯂꯩ ꯑꯁꯤ ꯃꯊꯛꯇ ꯂꯩꯒꯅꯤꯕꯣ ꯀꯣ ꯑꯩꯁꯤ ꯄꯥꯏ ꯄꯥꯏꯔꯛꯑꯥꯒ ꯂꯩꯕꯤꯒꯦ ꯑꯗꯨꯗꯤ ꯂꯧꯒꯦ ꯉꯁꯥꯏꯁꯨ ꯑꯩ ꯑꯃ ꯂꯧꯋꯤꯀꯣ
ꯅꯥ ꯅꯪ ꯄꯩꯁꯥ ꯄꯥꯏꯕ꯭ꯔꯥ
ꯑꯦ ꯄꯩꯁꯥ ꯅꯠꯇꯦ ꯑꯁꯤ ꯑꯥ ꯀꯩꯅꯣꯝ ꯀꯩꯅꯣꯝ ꯂꯩꯕꯗꯣ ꯑꯁ ꯃꯊꯛ ꯀꯥꯕ ꯌꯥꯗꯦꯅꯦ
ꯍꯣꯏ ꯍꯣꯏ ꯑꯩ ꯑꯩ ꯑꯩ ꯀꯩꯅꯣꯃ ꯇꯧꯈꯤꯀꯣ ꯎꯝ ꯑꯥ ꯂꯩꯕ ꯑꯥ ꯑꯩꯉꯣꯟꯗ ꯄꯩꯁꯥ ꯂꯩꯌꯦ ꯑꯗꯨꯗꯣ ꯑꯩꯅ ꯑꯃꯔꯛ ꯑꯃꯨꯔꯛ ꯂꯩꯒꯦ ꯑꯣꯀꯦ ꯂꯩꯈ꯭ꯔꯦ ꯂꯩꯈ꯭ꯔꯦ
ꯍꯣ ꯍꯣꯏ ꯌꯥꯔꯦ ꯑꯗꯨꯗꯤ ꯆ ꯇꯦꯠ
ꯂꯥꯎ ꯆꯠꯁꯦ ꯃꯌꯥꯝ ꯈꯣꯢ ꯃꯌꯥꯝ ꯈꯣꯢ ꯐꯨꯕ ꯆꯠꯁꯦ
ꯏꯁ ꯅꯝ ꯅꯝꯕꯔ ꯑꯍꯨꯝꯗꯤ ꯃꯣꯏ ꯀꯩꯅꯣ ꯃꯣꯏ ꯅꯣꯏ ꯊꯣꯛꯈꯔꯦ ꯢꯕꯅꯤ ꯊꯣꯛꯈꯤꯕꯒꯤ ꯀꯤꯈ꯭ꯔꯖꯥꯠꯂ ꯍꯥꯏꯁ ꯏꯕꯥꯅꯤ ꯌꯥꯎꯗꯕꯒꯤ ꯃꯣꯏ ꯀꯤꯔꯤꯅꯦꯕ
ꯑꯣ
ꯑꯁ ꯃꯤ ꯐꯖꯅ ꯑꯗꯨꯗ ꯂꯩꯔꯦ ꯒꯥꯔꯤ ꯊꯧꯔꯒ ꯐꯖꯅ ꯇꯧꯔꯦ ꯍꯣꯏ ꯅ
ꯁꯤ ꯑꯂ ꯇꯨ ꯇꯨ ꯇꯨ ꯑꯦ ꯂꯥꯎ ꯂꯥꯎ ꯑꯗꯨꯝ ꯂꯥꯎ ꯗꯨꯝ ꯂꯥꯎ ꯑꯣꯀꯦ ꯑꯣꯀꯦ ꯑꯩ ꯑꯩꯁꯨ ꯆꯦꯟꯕꯅꯤ ꯆꯦꯟꯕꯅꯤ ꯆꯦꯟꯕꯅꯤ ꯑꯣ ꯈꯃꯣꯟ ꯈꯃꯣꯟ ꯈꯃꯣꯟ ꯈꯃꯣꯟ ꯈꯃꯣꯟ ꯑꯣꯀꯦ ꯌꯥꯏ ꯌꯥꯏ ꯌꯥꯏ ꯑꯦꯛꯗꯨ ꯀꯅꯥꯔꯣ ꯎꯕ꯭ꯔꯥ ꯍꯣꯏ ꯃꯣꯏ ꯂꯥꯛꯑꯦ ꯃꯣꯏ ꯂꯥꯛꯑꯦ ꯀꯤꯌꯦ ꯃꯣꯢꯁꯦ ꯃꯣꯢꯁꯦ ꯀꯤꯌꯦ ꯃꯣꯢꯁꯦ ꯁꯥꯊꯤ ꯎꯝ ꯈꯪꯗ° ꯒꯥꯔꯤ ꯄꯪꯊꯧ ꯊꯧꯖꯤꯜꯂꯤ ꯃꫭꯏꯁꯤ ꯁꯥꯊꯤꯌ° ꯃꯣꯏ ꯈꯔ ꯁꯥꯊꯤꯌ° ꯅꯅꯥꯛꯇ ꯂꯥꯛꯀꯦꯀꯣ ꯑꯩ
ꯍꯣꯏ ꯍꯣꯏ ꯂꯥꯛꯑꫭ ꯃꯥꯏ ꯒꯥꯔꯤ ꯒꯥꯔꯤꯗꯨ ꯀꯥꯏ ꯆꯠꯈ꯭ꯔꯕ꯭ꯔ ꯈꯪꯗꯕꯀꯣ
ꯑꯣ ꯑꯗꯨꯒꯤꯅꯦ ꯑꯩꯁꯨ ꯄꯥꯈꯠꯄꯅꯦ ꯑꯥ ꯑꯩꯁꯦ ꯃꯔꯤ ꯑꫭꯏꯅ ꯀꯥꯞꯀꯦꯗ ꯑꯍꯨꯝꯁꯦ ꯀꯥꯞꯄ ꯍꯩꯇ꯭ꯔꯦꯅꯦ ꯎꯕ꯭ꯔ ꯃꫭꯏ ꯂꯩꯕꯝꯗꫭ ꯃꯤꯗꯤ ꯌꯥꯝꯗ꯭ꯔ°ꯀꫭ ꯑꯣ ꯃꯤ ꯃꯤ ꯃꯤꯗꯤ ꯌꯥꯝꯗ꯭ꯔꯦꯕ ꯑꯣ ꯁꯤꯗ ꯁꯤꯗ ꯃꯤ ꯑꫭ ꯅꯠꯇꯦ ꯅꯠꯇꯦ ꯅꯥꯛꯇ ꯃꯤꯃ ꯂꯥꯛꯇ꯭ꯔꯤꯖꯥꯠꯂ ꯅꯠꯇꯦ ꯅꯠꯇꯦ ꯂꯥꯛꯀꯦꯁꯨꯀꯣ ꯑꯝꯇꯔꯝꯗ ꯅꯪ ꯖꯒꯥꯗꯣ ꯄꯣꯁ ꯇꯥꯏ
ꯑꯗꫭ ꯃꯣꯏ ꯒꯥꯔꯤ ꯊꯧꯕꯗꯣ ꯀꯥꯏ ꯆꯠꯈ꯭ꯔꯖꯥꯠꯂ ꯈꯪꯉꯕꯀꯣ ꯁꯤ ꯈꯪꯍꯧꯗ ꯃꯅꯤꯡꯗ ꯑꯃꯨꯛ ꯂꯥꯛꯑꯗꯤ
ꯑꯁ ꯑꯗꯨꯅꯦ ꯃꯅꯤꯡꯗ ꯑꯃꯨꯛꯀ ꯂꯥꯛꯑꯗꯤꯀꯣ ꯑꯁ ꯑꯩꯗꯤ ꯀꯔꯝꯃ ꯄꯥꯏꯔꯒꯦꯗ ꯑꯥ ꯀ꯭ꯔꯃꯥꯗꯣ ꯃꯔꯨ ꯌꯥꯝꯕꯗꯣ ꯇꫭ ꯇꫭ ꯇꫭ ꯇꯣꯛꯈ꯭ꯔꯕꯗꯣ ꯑꯗꯣ ꯁ°ꯔꯤꯌꯁ ꯌꯥꯗꯣꯏꯅꯦ ꯁꯤ ꯁꯤ ꯍꯥꯞꯔꯗꯤ ꯌꯥꯗꫭꯏꯅꯦ
ꯌꯥꯝ ꯅꯩꯕ ꯌꯥꯝ ꯅꯩꯕ ꯄꯥꯏꯔꯒ ꯅꯩꯕꯅꯦꯕꯀꯣ ꯌꯥꯝ ꯅꯩꯕ ꯅꯨꯡꯉꯥꯏ ꯑꯃ ꯃꯔꯨ ꯑꯃꯇꯪ ꯀꯥꯞꯄꯗ
ꯑꯣ ꯑꯁꫭꯝ ꯑꯁꫭꯝ ꯆꯠꯁꯤꯔ ꯑꯩꯗꯤ ꯀꯔꯃꯗꯨ ꯄꯥꯏꯕꯅ°ꯕ ꯇꫭꯔꯔꯔꯔꯔꯔꯔ ꯆ°ꯁ ꯑꯔꯔꯔꯔꯔꯔ ꯂꫭꯏꯕ ꯅꯥꯏꯗꯕꯗꫭ ꯗꫭ ꯑꯥꯗ ꯂꯩ ꯑꯥꯗ ꯂꯩ ꯃꯤ ꯂꯩ ꯑꯩꯈꯣꯏ ꯑꯩꯈꯣꯏ ꯁꯦꯝꯃ ꯁꯣꯏꯈ꯭ꯔꯦ ꯃꯣꯏꯗꯤ ꯑꯗꯨꯃꯥꯏꯅ ꯀꯥꯞꯂꯛꯀꯅꯤꯀꯣ ꯑꯩꯅ ꯎꯏꯑ° ꯑꯩꯅ ꯎꯏꯑꯦ ꯑꯣ ꯁꯤꯗ ꯆꯣꯡꯈ꯭ꯔꯦ ꯎꯔꯦ ꯎꯔ° ꯁꯤꯗ ꯂꯩꯔ° ꯃꯥꯗꫭ ꯍꯥꯏꯠ ꯅꯣꯡꯇꯥꯗ꯭ꯔꯦ ꯍ°
ꯑꯃꯇꯪꯅ
ꯑꯥ ꯃꯤ ꯑꯃꯅꯤ ꯑꯗꯨꯕꯨ ꯃꯣꯏꯒꯤ ꯇꯤꯝꯗꯤ ꯎꯍꯧꯗ꯭ꯔꯦꯀꯣ꯫
ꯑꯣ ꯀꯄꯛꯑ° ꯀꯥꯞꯄꯦ ꯀꯥꯞꯄ° ꯀꯥꯞꯄ°
ꯑꯣ ꯀꯃꯥꯏꯅꯔꯣ ꯆ°ꯁ ꯃꯤꯗꯤ ꯀꯣ ꯃꯤꯗꯤꯀꯣ ꯌꯥꯝꯊꯤ ꯅꯩꯔꯦꯀꯣ ꯍꯥꯟꯅ ꯁꯣ
ꯑꯈꯣꯏꯗꯤ ꯍꯩꯇꯕꯅꯤꯅ ꯑ ꯑꯥꯗ ꯃꯤ ꯂꯩ ꯅꯪ ꯃꯩꯐꯨ ꯄꯥꯏꯕ꯭ꯔꯥ ꯃꯩꯐꯨ
ꯍꯣꯏ ꯑꯃ ꯂꯩꯌ°꯫
ꯑꯣ ꯑꯅꯤꯃꯛ ꯊꯥꯁꯦ ꯁ꯭ꯋꯥꯏ ꯁ꯭ꯋꯥꯏ ꯑꯁ ꯌꯥꯔꯦ ꯀꯩꯅꯣ ꯔꯣ ꯔꯣ ꯑꯉꯥꯡꯕ ꯂꯩ ꯑꯉꯥꯡꯕ ꯂꯩ
ꯑꯁ ꯑꯥ ꯃꯊꯛꯇ ꯂꯩꯑꯦ ꯅꯪ ꯍ°ꯛꯅꯤꯡꯉꯥꯏ ꯇꯧꯔꯣ ꯑꯩꯗꯤ ꯇꯜꯂꯅꯨꯗ
ꯑꯁ ꯇ꯭ꯔꯥꯏ ꯇꯧꯕꯅꯤꯗ꯫ ꯁꯤꯔꯁꯨ ꯀꯩꯁꯨ ꯀꯥꯏꯗ° ꯑꯗꯨꯒ ꯇ꯭ꯔꯥꯏ ꯇꯧꯕꯅ°꯫ ꯍꯥ ꯌꯥꯕ ꯅꯠꯇ꯭ꯔꫭ ꯑꯩꯒꯤꯗꯨꯕꫭ?
ꯍꫭꯏ ꯍꫭꯏ ꯌꯥꯏ ꯌꯥꯏ ꯌꯥꯏ
ꯑꯩꯗꫭ ꯌꯥꯝ ꯄꯪꯕꯒꯤ ꯌꯥꯗ꯭ꯔꯦ
ꯍꯥ ꯌꯥꯗ꯭ꯔꯦ ꯌꯥꯗ꯭ꯔ°
ꯑꯦ ꯑꯩꯗꯤ ꯁꯣꯏꯗꯅ ꯃꯤ ꯍꯥꯟꯅꯤꯅꯦꯕ
ꯎꯝ ꯅꯣꯏ ꯑꯩꯗꯣ ꯈꯨꯠꯁꯨ ꯆꯤꯛ ꯁꯨꯛ ꯌꯥ ꯌꯥꯗꯦ ꯏꯄꯪ ꯄꯪꯉꯦ ꯁꯥꯅꯕ ꯏꯄꯪ ꯄꯪꯅ ꯁꯥꯅꯕ ꯅꯤꯅꯦ꯫ ꯑꯃꯗꯨ ꯑꯃꯗꯨ ꯀꯧꯎꯁꯦ ꯀꯧꯑꯣ ꯅꯪ ꯁꯨ ꯀꯧꯑꯣ꯫ ꯑꯁꯤ ꯂꯩꯁꯥꯕꯤ ꯃꯥꯁꯨ ꯀꯣ ꯃꯥꯒꯤ ꯐꯣꯟ ꯌꯔꯝꯃꯗꯤ ꯀꯣ ꯅꯥꯍꯟꯕ ꯌꯥꯕ ꯃꯥ ꯃꯥꯒꯤ ꯐꯣꯟ ꯌꯥꯗꯕꯒꯤ ꯌꯥꯝ ꯋꯥꯏꯅꯦ
ꯍꯧꯖꯤꯛꯇꯪ ꯆꯉꯛꯄꯒꯤꯔꯥ ꯈꯪꯗꯦ ꯃꯥꯁꯦ ꯆꯥꯡꯉꯛꯇꯦꯅꯦ꯫
ꯉꯍꯥꯛꯇꯪ ꯉꯥꯏꯑꯁꯦ ꯅꯠꯇꯗꯤ ꯍꯣꯔꯦꯟ ꯑꯃꯨꯛꯀ ꯑꯦ ꯅꯨꯡꯉꯥꯏꯇꯦ ꯑ
ꯎꯝ
ꯉꯁꯤꯗꯤ ꯀꯔꯤ ꯌꯦꯟꯖꯥꯡ ꯊꯣꯡꯉꯅꯤ ꯅꯣꯏꯕꯣ?
ꯈꯪꯗꯦ ꯑꯌꯨꯛꯀꯤ ꯂꯩꯌꯦ ꯑꯌꯨꯛꯀꯤ ꯆꯥꯗꯧ ꯃꯥꯜꯂꯦ꯫
ꯀ꯭ꯔꯤ ꯀꯔꯤ ꯌꯦꯅꯥꯥꯡ ꯆꯕ꯭ꯔ ꯌꯨꯛꯇ?
ꯑꯂꯨ ꯑꯂꯨꯗꯨ ꯉꯧꯕꯒ ꯑꯗꯨꯒ ꯀꯩꯅꯣꯝ ꯆꯝꯐꯨꯠ ꯗꯥꯜ ꯆꯝꯐꯨꯠ ꯊꯣꯡꯉꯦ
ꯑꯂꯨꯥ ꯑꯥꯂꯨꯒ ꯗꯥꯜꯗꯤ ꯆꯥꯗ꯭ꯔꯣ?
ꯑꯗꯨꯅꯦ ꯆꯝꯐꯨꯠ ꯊꯣꯡꯉꯦ ꯑꯗꯨꯗꯣ ꯆꯝꯐꯨꯠ ꯑꯣꯏꯅ ꯏꯁꯤꯡꯇꯪ ꯂꯧꯔꯒ ꯏꯁꯤꯡꯇꯪ ꯍꯥꯞꯄꯒꯀꯣ ꯏꯁꯤꯡ ꯍꯥꯞꯄꯦ ꯑꯗꯨꯒ ꯀꯩꯅꯣꯝ ꯍꯥꯞ ꯇꯪ ꯍꯥꯄꯒ ꯊꯨꯝ ꯈꯤꯇꯪ ꯍꯥꯞꯄꯒ
ꯑꯣ
ꯐꯖꯅ ꯑꯁꯦꯡꯕ ꯆꯥꯝꯐꯨꯠ
ꯑ ꯑꯁ ꯗꯨꯗꯤ ꯍꯥꯎꯋꯦ ꯑꯗꯨꯗꯤ ꯅꯣꯏꯗꯤ ꯀꯨꯔꯃꯥꯗ ꯆꯥꯗ꯭ꯔꯣ ꯅꯣꯏ ꯑꯥꯗ ꯅꯣꯏ ꯂꯩꯕꯗꯣ ꯀꯔꯃꯥ ꯆꯥꯕ꯭ꯔꯥ ꯆꯝꯐꯨ ꯀꯨꯝꯕꯥ ꯀꯩꯁꯤꯔ ꯈꯣꯡꯗ꯭ꯔꯨꯝ ꯅꯨꯡꯗ꯭ꯔꯨꯝꯒꯨꯝꯕꯁꯦ ꯆꯐꯨꯠ ꯆꯥꯕ ꯐꯪꯕ꯭ꯔꯥ ꯑꯥꯗ
ꯈꯣꯡꯗ꯭ꯔꯨꯝ ꯈꯣꯡꯗ꯭ꯔꯨꯝꯁꯦ ꯈꯣꯡꯗ꯭ꯔꯨꯝꯗꯤ ꯆꯥꯗꯦꯀꯣ ꯑꯗꯣ ꯀꯩꯅꯣꯝ ꯈꯣꯡꯗ꯭ꯔꯨꯝ ꯅꯠꯗꯕꯤ ꯑꯃ ꯑꯃ ꯂꯩꯕꯗꯣ
ꯀꯔꯤ
ꯅꯣꯏ ꯅꯣꯏ ꯊꯥꯏꯌꯦ ꯍꯥꯏꯕꯗꯣ ꯃꯈꯥꯗ
ꯑꯣ ꯑꯗꯨꯗꯤ ꯅꯣꯏ ꯑꯗꯗꯤ ꯇꯥꯡꯂꯝꯒꯅꯤꯅꯦ